ꯍꯜꯂꯣ
ꯑ
ꯇꯥꯕ꯭ꯔꯣ ꯑꯣ ꯑꯩꯒꯤꯗꯣ ꯀꯣ ꯆꯠꯄ꯭ꯔꯣ
ꯑ ꯆꯂꯦ
ꯑꯗꯨꯒ ꯑꯣ ꯑꯗꯨ ꯑꯗꯨꯝ ꯆꯠꯂꯦ ꯑꯗꯨꯗ ꯀꯔꯝꯍꯥꯏꯅ ꯇꯧꯕꯅꯣ ꯍꯥꯏꯅ ꯍꯥꯏꯅꯔ ꯌꯦꯡꯕ ꯆꯠꯇ꯭ꯔꯦ
ꯍꯧꯖꯤꯛ ꯆꯠꯇꯦꯉ ꯑꯍꯥꯟꯕꯗ ꯆꯠꯄ ꯍꯧꯖꯤꯛ ꯆꯠꯇ꯭ꯔꯦ ꯑꯥ ꯑꯃꯨꯛ ꯆꯠꯂꯦ
ꯀꯩꯗꯧꯕꯖꯥꯠꯅꯣꯗꯨꯕꯣ
ꯑ ꯈꯔ ꯁꯥꯎ ꯣꯂꯨ ꯀ
ꯍꯥꯏ
ꯀꯩ ꯍꯥꯏꯗꯣꯏꯅꯣꯅꯦ ꯃꯅꯤꯄꯨꯔꯤꯗ
ꯃꯈꯥ ꯂꯩꯈꯠꯂꯣꯏ ꯍꯥꯏꯁꯨ ꯃꯈꯥꯗ ꯑ ꯇꯧꯋꯦꯕ ꯂꯣꯏꯅ ꯃꯈꯥ ꯉꯥꯛꯇꯅꯦꯕ ꯑꯗꯨꯃꯥꯏ
ꯑꯥ ꯃꯔꯛ ꯃꯔꯛꯇ ꯃꯔꯛ ꯃꯔꯛꯇ ꯏꯀꯣ ꯂꯥꯛꯑꯦ ꯍꯧꯖꯤꯛꯁꯨ ꯂꯥꯛꯑꯦ
ꯑꯣ ꯀꯩꯗꯧꯕꯅꯣ ꯈꯪꯗꯦ ꯅꯣꯏꯒꯤꯗꯅ ꯑꯇꯣꯞꯄ ꯇꯧꯕꯁꯨ ꯑꯗꯨꯃꯥꯏꯅ ꯇꯧꯕ꯭ꯔꯣ
ꯇꯧꯔꯤꯌꯦ
ꯇꯧꯋꯦ
ꯇꯧꯗꯦꯕ
ꯑꯣ ꯑꯗꯨ ꯈꯪꯗꯦ ꯑꯩꯁꯦ ꯀꯃꯥꯏꯅ ꯇꯧꯕꯅꯣ ꯈꯪꯗ꯭ꯔꯦ ꯁꯤ ꯌꯧꯔꯗꯤ
ꯃꯦꯒꯔꯤꯅ
ꯑ ꯑ ꯀꯩꯅꯣ ꯏꯟꯁꯥꯡ ꯁꯦꯝꯅꯤꯉꯥꯏ ꯀꯟꯅ ꯀꯩꯅꯣ ꯇꯧꯔꯤ ꯃꯔꯣꯏ ꯃꯔꯥꯡ ꯁꯦꯝꯃ ꯂꯩꯕꯅꯦ
ꯑꯥ
ꯅꯪꯗꯤ
ꯑꯩꯗꯤ ꯊꯕꯛ ꯃꯐꯝꯗ ꯂꯩꯌꯦꯦ
ꯑꯁ ꯅꯨꯡꯉꯥꯏꯔꯦꯍꯦ ꯇꯥꯔꯤꯕ꯭ꯔꯣ ꯍꯧꯖꯤꯛꯁꯨ
ꯑ ꯍꯧꯖꯤꯛꯛꯇꯤ ꯇꯥꯗ꯭ꯔꯦ
ꯎ ꯃꯔꯛꯇ ꯑꯣꯏꯕ ꯃꯥꯜꯂꯦ ꯎꯝ ꯍꯣꯏ
ꯑꯩ ꯀꯅꯥꯅꯣ ꯈꯪꯗ꯭ꯔꯣꯅ
ꯑꯩꯈꯣꯏ ꯔꯣꯝꯒꯤꯗꯣ ꯅꯠꯇ꯭ꯔꯣ ꯑꯗꯨꯒꯤꯅꯦ ꯑꯩꯅ ꯍꯥꯏꯔꯤꯗꯣ
ꯃꯦ
ꯅꯣꯏ ꯀꯩꯅꯣ ꯇꯧꯗ꯭ꯔꯣ ꯁꯥꯗ꯭ꯔꯣ
ꯁꯥꯗꯦꯗ ꯋꯦꯗꯔ ꯌꯥꯝ ꯅꯨꯡꯉꯥꯏꯌꯦ ꯁꯤꯗꯅꯦ
ꯑꯣ ꯅꯣꯏ ꯀꯩꯅꯣꯗ ꯏꯃꯥꯟꯅꯕꯤ ꯑꯩꯈꯣꯏ ꯂꯩꯀꯥꯏꯒꯤ ꯏꯃꯅꯕꯤ ꯅꯣꯏ ꯂꯩꯃꯤꯟꯅꯕ ꯅꯠꯇ꯭ꯔꯣ
ꯅꯩ ꯏꯠꯇꯦ
ꯅꯠꯇꯦ
ꯀꯩꯅꯅ ꯏꯀꯣ ꯏꯀꯣꯂꯑ ꯏꯀꯣꯂꯑ ꯀꯩꯅꯩꯅ
ꯈꯪꯗꯦ ꯕꯨꯂꯨꯝꯗꯤ ꯑꯥ ꯃꯈꯥꯅꯤ ꯂꯩꯇ꯭ꯔꯦꯗ ꯂꯩꯈꯠꯅꯤꯉꯥꯏ
ꯑ ꯂꯩꯇ꯭ꯔꯦ ꯑꯩ ꯃꯐꯝ ꯍꯣꯡꯉꯦ ꯑꯗꯣ ꯃꯣꯏ ꯍꯔꯕꯥꯗꯅꯦ ꯦꯡꯒ꯭ꯂꯣꯔꯅꯦ
ꯑꯣ ꯐꯔꯦ ꯐꯔꯦ ꯅꯨꯡꯉꯥꯏꯅꯦ ꯂꯩꯌꯣ
ꯎꯝ ꯊꯕꯛ ꯀꯩ ꯀꯩ ꯏꯟꯁꯥꯡ ꯆꯥꯟꯅꯔꯤꯒꯦ ꯀꯩ ꯌꯦꯟꯁꯥꯡ ꯁꯦꯝꯃꯤꯅꯣ
ꯉꯁꯤꯗꯤ ꯎ ꯏꯆꯦ ꯑꯃ ꯂꯥꯛꯑꯦꯕꯀꯣ ꯑꯗꯨꯒꯤ ꯀꯩꯅꯣ ꯉꯥ ꯆꯥꯁꯦ ꯍꯥꯏꯅ ꯉꯥ ꯂꯧꯕ ꯆꯠꯈꯤꯕꯅꯦ ꯃꯥ
ꯈꯟꯗ ꯅꯠꯇꯦꯀꯣꯅ
ꯑꯩ ꯈꯨꯟꯗ ꯂꯩꯇꯦ ꯍꯣꯏ ꯑꯩꯁꯨ ꯃꯄꯥꯟꯗ ꯂꯩꯌꯦ ꯃꯄꯥꯟ ꯍꯥꯏꯕꯗꯤ ꯌꯥꯝꯅ ꯃꯄꯥꯟꯅꯤ ꯅꯠꯇꯦꯕ ꯃꯄꯥꯟꯅꯤ ꯃꯄꯥꯟ
ꯃꯅꯤꯄꯨꯔꯗꯗꯤ ꯃꯅꯤꯄꯨꯔ
ꯑꯜꯗꯠꯇꯦ
ꯑ ꯑꯗꯣ ꯑꯗꯨꯝ ꯃꯅꯤꯄꯨꯔ ꯕꯦꯡꯒ꯭ꯂꯣꯔ ꯑꯗꯨꯗꯤ
ꯑꯣ ꯑꯩꯅ ꯂꯩꯕꯅ ꯒꯨꯍꯥꯇꯤꯗ ꯒꯨꯍꯥꯇꯤ
ꯑꯣ ꯂꯩꯀꯥꯏꯒꯤ ꯃꯃꯤꯡ ꯑꯣ ꯍꯥꯏꯒꯅꯨ ꯍꯥꯏꯕ
ꯑꯣ ꯑꯗꯨꯗ ꯂꯩꯌꯦ ꯏꯆꯦ ꯑꯃ ꯅꯣꯏ ꯈꯨꯟꯒꯤ ꯏꯆꯦꯗꯣ ꯈꯪꯕ꯭ꯔꯣ
ꯀꯃꯅ
ꯅꯣꯏ ꯈꯨꯟꯒꯤ ꯑꯩꯈꯣꯏꯒꯤ ꯏꯆꯦ ꯑꯃ ꯂꯩꯕꯗꯣ ꯅꯣꯏ ꯈꯨꯟ ꯃꯅꯥꯛꯇ
ꯑ ꯂꯩꯅꯆꯦ
ꯑꯩꯈꯣꯏꯒꯤ ꯑꯩꯈꯣꯏꯒꯤꯔꯤꯂꯦ ꯇꯤꯞ ꯑꯃ ꯂꯩꯌꯦꯅ ꯅꯣꯏ ꯈꯨꯟꯗ ꯅꯣꯏ ꯈꯨꯟ ꯍꯥꯏꯕꯗꯤ ꯅꯪꯒꯤ ꯑꯁꯦꯡꯕ ꯄꯣꯛꯄ ꯈꯨꯟꯗꯣ ꯑꯗꯨꯗ ꯑꯩꯈꯣꯏꯒꯤ ꯀꯩ ꯔꯤꯂꯦꯇꯤꯚ ꯂꯩꯕꯗꯣ ꯈꯪꯕ꯭ꯔꯣ
ꯑꯥ
ꯑꯥ
ꯑ ꯀꯩꯅꯣ ꯑ ꯑ
ꯍꯉ
ꯑꯗ ꯑꯣꯏꯔꯕꯅꯤ
ꯑꯗꯨꯅꯦ ꯑꯗꯨꯅꯦ ꯍ ꯑꯗꯨꯒꯤ ꯏꯆꯦ ꯃꯅꯥꯛꯇ ꯑꯩ ꯊꯥ ꯑꯃ ꯌꯧꯔꯦ ꯂꯥꯛꯀꯗꯣ
ꯑ
ꯑꯗꯨ ꯃꯉꯥ ꯊꯔꯝꯕꯣ ꯑ ꯑꯩꯗꯣ ꯑꯩꯉꯣꯟꯗ ꯂꯧꯕꯒ ꯆꯞ ꯃꯥꯟꯅꯔꯦ
ꯑꯩ ꯆꯨ ꯀꯉꯦꯕ
ꯂꯩ ꯀꯨꯏ ꯍꯥꯏꯕꯗꯤ ꯂꯩꯕ ꯍꯩꯔꯛꯇꯦꯅ
ꯑꯥ
ꯑꯩꯈꯣꯏ ꯆꯤꯡꯗ ꯉꯥꯛꯇ ꯑꯗꯨꯝ ꯂꯩꯔꯦ ꯂꯥꯛꯄꯒꯤꯦ ꯑꯁ ꯁꯤꯗ ꯂꯥꯛꯄꯗ ꯑꯁ ꯑꯩ ꯁꯤꯔꯝꯗꯥ ꯌꯧꯔꯦꯗ ꯀꯔꯤ
ꯑꯗꯣ ꯑꯗꯨꯗ ꯀꯩꯅꯣ ꯀꯥꯡꯁꯨ ꯌꯥꯝ ꯌꯥꯝꯕꯅꯦ ꯌꯥꯝ ꯁꯥꯁꯨ ꯁꯥꯕꯅꯦ
ꯀꯥꯡꯅ ꯑꯩꯉꯣꯟꯗ ꯃꯥꯒꯤ ꯈꯨꯁꯤ ꯇꯧꯔꯒ ꯆꯤꯛꯅꯤꯡꯕ ꯆꯤꯛ
ꯑꯩꯁꯨ ꯍꯞꯇꯥ ꯑꯃ ꯍꯞꯇꯥ ꯑꯃ ꯂꯩꯌꯦꯕ ꯑꯗꯨꯗ ꯌꯥꯝ ꯁꯥꯏ ꯌꯥꯝ ꯁꯥꯕ ꯍꯥꯏꯕ ꯌꯥꯝ ꯁꯥꯏ ꯍꯥꯏꯗ꯭ꯔꯕꯥꯠꯇꯒꯤꯁꯨ ꯍꯦꯟꯅ ꯌꯥꯝ ꯁꯥꯏ ꯍꯥꯏꯕ ꯋꯥ
ꯑꯣ ꯑꯩꯗꯤ ꯍꯧꯖꯤꯛ ꯑꯩꯈꯣꯏ ꯂꯩꯀꯥꯏꯒꯤ ꯏꯃꯥꯟꯅꯕꯤꯒ ꯅꯣꯏ ꯂꯩꯃꯤꯟꯅꯕ꯭ꯔꯥ ꯍꯥꯏꯅ ꯅꯪꯗꯤ ꯀꯅꯥꯛꯅꯥ ꯆꯠꯇ꯭ꯔꯣ ꯅꯃꯥꯟꯅꯕꯤ ꯌꯥꯎꯕ꯭ꯔꯣ
ꯌꯥꯎꯗꯦ ꯑꯩ ꯍꯥꯏꯗ꯭ꯔꯕꯥꯠꯇꯒꯤ ꯑꯁꯤꯗ ꯇ꯭ꯔꯥꯟꯁꯐꯔ ꯂꯥꯛꯄ ꯅꯤ ꯑꯣ ꯀꯝꯄꯅꯤꯗꯤ ꯑꯃꯈꯛꯇꯅꯦ ꯑꯗꯨꯕꯨ ꯇ꯭ꯔꯥꯟꯁꯐꯔ ꯂꯥꯛꯄꯁꯤꯗ ꯑ ꯊꯥ ꯑꯍꯨꯝ ꯁꯨꯔꯦ ꯍꯥꯏꯗ꯭ꯔꯕꯥꯗ ꯌꯦꯟ ꯂꯥꯛꯄ ꯉꯁꯤꯗ
ꯑꯣ ꯆꯤꯡꯗ ꯂꯩꯔꯒ ꯋꯥꯟꯕ ꯁꯔꯨꯛꯄꯨꯗꯤꯀꯣ ꯁꯨꯃꯥꯏꯅ ꯆꯧꯔꯒ ꯁꯛꯁꯨꯨ ꯐꯖ ꯊꯣꯛꯄ ꯅꯠꯇ꯭ꯔꯥ
ꯀꯣꯏꯁꯨ ꯀꯣꯏꯕ ꯋꯥꯈꯜꯁꯨ ꯅꯨꯡꯉꯥꯏꯕ
ꯀꯣꯏꯕ ꯃꯇꯝ ꯑꯃ ꯐꯪꯉꯦꯅ ꯑꯩꯈꯣꯏꯗꯤ ꯀꯣꯏꯕ ꯃꯇꯝ ꯐꯪꯗꯌꯦꯦ ꯃꯤ ꯃꯈꯥꯗ ꯊꯕꯛ ꯇꯧꯕꯅꯤꯅ
ꯇꯅ ꯔꯣꯝꯗꯂꯣ
ꯅꯪ
ꯑꯩꯒꯤ ꯃꯅꯥꯛꯇ ꯈꯣꯟꯖꯦꯜ ꯇꯥꯕ꯭ꯔꯥ ꯑꯁ ꯀꯩꯅꯣ ꯏꯆꯦ ꯑꯩꯈꯣꯏ ꯂꯥꯛꯄꯒꯤꯅꯤꯍ
ꯊꯣꯛ ꯑꯩ ꯃꯄꯥꯟꯗ ꯊꯣꯛꯏꯅꯦ ꯑꯗꯨꯒꯤ ꯑꯁ ꯀꯣꯜ ꯂꯣꯏꯗ꯭ꯔꯤ ꯐꯥꯎꯗꯤ ꯀꯥꯏꯅ ꯈꯜꯂꯒ
ꯍꯥꯏꯕ꯭ꯔꯥ ꯍꯥꯏꯕ꯭ꯔꯥ ꯀ꯭ꯔꯤ ꯍꯥꯏꯕ꯭ꯔꯣ
ꯑꯥ ꯀꯔꯤꯁꯠꯇꯦꯗ
ꯑꯣ ꯅꯣꯏ ꯏꯁꯤꯡꯒꯨꯝꯕꯗꯤ ꯃꯔꯥꯡ ꯀꯥꯏꯕ꯭ꯔꯣ
ꯑ ꯏꯁꯤꯡꯒꯨꯝꯕ ꯍꯥꯏꯕꯕꯨꯣ ꯍꯥ ꯃꯔꯥꯡ ꯀꯥꯏꯗ ꯀꯩꯁꯨ ꯋꯥꯠꯇꯦꯗ ꯁꯤꯗ
ꯑꯣ ꯑꯁ ꯅꯨꯡꯉꯥꯏꯅ ꯂꯩꯔꯗꯤ ꯐꯔꯦꯅꯦ
ꯎ ꯆꯥꯛꯀ ꯊꯣꯡꯗꯕꯅꯤꯅꯀꯣ ꯆꯥꯛꯀ ꯊꯣꯡꯉꯒ ꯆꯥꯗꯕꯅꯤꯅ ꯏꯁꯤꯡ ꯊꯛꯅꯕꯗꯤ ꯑꯗꯨꯝ
ꯅꯣꯏꯗ꯭ꯔꯣ ꯅꯣꯏꯔꯝꯃꯅꯤꯕ ꯅꯣꯏꯔꯝꯒꯅꯤꯕ
ꯌꯥꯗ꯭ꯔꯦ ꯐꯤꯔꯣꯡꯒ ꯁꯦꯠꯄ ꯌꯥꯗ꯭ꯔꯦ
ꯅꯪ ꯅꯊꯟꯇ ꯂꯥꯛꯏꯔꯣ ꯑꯗꯨꯗ
ꯑꯧ ꯑꯩ ꯏꯊꯟꯗ ꯂꯥꯛꯏꯅꯦ
ꯎꯝ
ꯕꯁꯇ ꯆꯠꯄꯅꯤ ꯅꯥꯀꯣ ꯗꯕꯥꯗꯗꯒꯤ ꯕꯁꯇ ꯂꯥꯛꯏꯅꯤ
ꯁꯥꯃꯟꯕꯗꯨꯗꯀꯣ ꯑꯩꯈꯣꯏ
ꯑꯗꯨꯗꯗꯤ ꯁꯥꯏ ꯌꯥꯝ ꯁꯥꯏ ꯑꯁꯤꯗꯗꯤ ꯁꯥꯗꯦ ꯍꯥꯏꯗ꯭ꯔꯕꯥꯗꯁꯨ ꯌꯥꯝ ꯁꯥꯗꯤ ꯁꯥꯏ ꯑꯗꯨꯕꯨ ꯑꯁꯤꯗꯗꯤ ꯌꯥꯝ ꯏꯪꯉꯦ ꯕꯦꯡꯒꯣꯔꯗꯗꯤ
ꯁꯥꯕꯅ ꯂꯣꯏꯔꯦ ꯑꯩ ꯉꯁꯤꯗꯤ ꯁꯥꯃꯟꯕꯒꯤ ꯃꯊꯛꯇ ꯆꯠꯂꯒ ꯀꯣꯏꯔ ꯂꯩꯔꯤꯅꯤ
ꯎꯝ ꯀꯔꯝ ꯀꯥꯟꯗ ꯌꯨꯝ ꯆꯠꯇꯣꯏꯕ ꯑꯗ ꯂꯩꯗꯨꯅ
ꯑꯩ ꯌꯨꯝ ꯆꯠꯄꯁꯦꯕ ꯍꯥꯏꯕ ꯉꯝꯗ꯭ꯔꯦ ꯍꯥꯏꯕꯗꯤ ꯆꯠꯂꯣꯏꯁꯤ ꯆꯠꯁ꯭ꯔꯥ ꯈꯪꯗ꯭ꯔꯦ
ꯑꯥ ꯑꯥ
ꯍꯥꯏꯕꯗꯤ ꯌꯨꯝꯗ ꯊꯣꯛꯑꯁꯨ ꯀꯩꯗꯧꯅꯤ ꯅꯠꯇ꯭ꯔꯥ
ꯍꯣꯏ ꯃꯥꯅꯦ ꯌꯨꯝꯗ ꯊꯣꯛꯑꯒ ꯀꯩꯗꯧꯔꯨꯗꯣꯏꯅꯣ ꯄꯩꯁꯥ ꯇꯥꯟꯐꯝꯁꯨ ꯂꯩꯗꯕ
ꯍꯣꯏ ꯑꯩꯒꯤ ꯈꯣꯟꯖꯥ ꯑꯅꯤꯔꯛ ꯇꯥꯗ꯭ꯔꯦ ꯍꯧꯖꯤꯛꯇꯤ
ꯍꯧꯖꯤꯛꯇꯤ ꯇꯥꯗ꯭ꯔꯥ ꯅꯪꯒꯤ ꯈꯨꯣꯟꯖꯦ ꯑꯅꯤꯔꯛ ꯇꯥꯕ ꯅꯠꯇꯦꯌꯦ ꯑꯩꯒꯤ ꯈꯣꯟꯖꯦꯜ ꯑꯩꯒꯤ ꯈꯣꯟꯖꯦꯜ ꯔꯤꯐ꯭ꯂꯦꯛ ꯇꯧꯔꯛꯑꯦ ꯍꯥ ꯔꯤꯕꯥꯡ ꯑꯣꯏꯔꯛꯑꯦ ꯅꯪ ꯃꯇꯥꯡ ꯃꯇꯥꯡꯗ
ꯑꯣ ꯑꯗꯨ ꯀꯩꯒꯤꯅꯣ ꯈꯪꯗꯦꯗ ꯑꯗꯨꯕꯨꯗꯤ ꯅꯣꯏꯔꯣꯝꯗ ꯖꯨꯕꯤꯒ ꯍꯣꯡꯗ꯭ꯔꯣ
ꯈꯪꯗꯦꯗ ꯑꯩ ꯆꯥꯁꯨ ꯆꯥꯗꯦ ꯀꯔꯤꯝꯇ ꯆꯥꯗꯦ ꯍꯈꯣꯏ ꯀꯩ ꯆꯦ ꯍꯥꯏꯕꯨ ꯁꯣꯁꯨ ꯆ ꯀ ꯇ ꯊꯕꯛ ꯂꯥꯛꯑ ꯊꯂꯦ ꯆꯥꯛ ꯆꯥꯔꯦ ꯅꯦ ꯃꯄꯥꯟ ꯑꯃꯇ ꯊꯣꯛꯇꯑ ꯑꯗꯨꯕꯨ ꯑꯁꯤꯗ ꯑꯦꯛꯁꯄꯦꯟꯁꯤꯚ ꯑꯣꯏ ꯌꯥꯌꯦ
ꯑꯣ
ꯀꯔꯤ ꯀꯔꯤ ꯂꯣꯏꯅ ꯐꯤꯔꯣꯜ ꯀꯩ ꯀꯩꯀꯩꯁꯦ ꯂꯣꯏꯅ ꯑꯦꯛꯁꯄꯦꯟꯁꯤꯞ ꯑꯣꯏꯌꯦ ꯍꯥꯏ
ꯑꯩꯈꯣꯏꯗꯤ ꯑꯁꯤꯗ ꯖꯨꯕꯤꯗꯣ ꯍꯣꯡꯉꯦꯕ ꯑꯗꯨꯝ ꯍꯥꯏꯗꯤ ꯃꯍꯤ ꯊꯛꯄꯗꯣ ꯃꯐꯝ ꯑꯣꯏꯕꯒꯤ ꯑꯗꯨꯝ ꯊꯥꯛꯑꯒ ꯂꯩꯔꯦ ꯍꯣꯡꯕꯅꯤꯅꯥ
ꯈꯪꯗꯦ ꯁꯤꯗ ꯑꯩ ꯊꯛꯇꯕꯅꯤ ꯊꯁꯨ ꯊꯛꯇꯦ ꯀꯔꯤ ꯃꯄꯥꯟꯁꯨ ꯊꯣꯛꯇꯦ ꯑꯩꯈꯣꯏ ꯆꯥꯛ ꯂꯝꯃꯅꯤ ꯕꯔꯣꯗ ꯆꯠꯅꯤ ꯇꯨꯋꯦꯜꯐ ꯊꯥꯔꯇꯤꯗ ꯆꯠꯂꯒ ꯑꯃꯨꯛ ꯇꯨꯋꯦꯜꯐ ꯊꯥꯔꯇꯤ ꯋꯥꯟꯗ ꯑꯃꯨꯛ ꯍꯜꯂꯛꯑꯅꯤ
ꯎꯝ
ꯑꯗꯨꯒꯤ ꯃꯄꯥꯟ ꯊꯣꯛꯄ ꯃꯇꯝꯁꯨ ꯐꯪꯗꯦ ꯁꯨꯇꯤꯒꯤ ꯅꯨꯃꯤꯠꯇ ꯍꯣꯂꯤꯗꯦꯒꯤ ꯅꯨꯃꯤꯠꯇ ꯁꯤ ꯃꯄꯥꯟ ꯊꯣꯛꯇꯦ ꯑꯗꯨꯝ ꯔꯨꯝ ꯃꯅꯨꯡꯗ
ꯑꯃꯅꯤ ꯅꯪꯁꯨ ꯉꯧꯕꯗ ꯑꯗꯨ ꯑꯗꯨꯝ ꯈꯔ ꯉꯥꯎꯧꯕꯅꯤꯅ
ꯈꯪꯗꯦꯗ ꯉꯧꯕꯔ ꯉꯧꯗꯕꯔ ꯑꯩꯗꯤ ꯋꯥꯔꯤ ꯁꯥꯕꯈꯩꯁꯦ ꯐꯪꯗꯦ ꯅꯦꯠꯋꯥꯛ ꯐꯠꯇꯕꯅꯤꯅꯔꯣꯝꯗ
ꯑ
ꯆꯠꯇꯦꯕ ꯑꯗꯨꯗꯒꯤ ꯑꯗꯨꯒꯤ ꯑꯩ ꯊꯕꯛ ꯃꯐꯝꯗ ꯍꯧꯖꯤꯛ ꯈꯔ
ꯁꯤ ꯑꯣꯏꯔꯣ ꯈꯔ ꯍꯣꯢ ꯑꯣ ꯑꯁ ꯅꯨꯡꯁꯤ ꯃꯥꯜꯂꯦ ꯑꯩꯈꯣꯏꯗꯤ ꯀꯩꯅꯣ ꯇꯧꯕ ꯍꯥꯏꯕꯗꯤ ꯏꯆꯦꯒ ꯑꯗꯨꯝ ꯄꯨꯟꯅ ꯂꯩꯕꯅꯤꯅꯀꯣ ꯂꯩꯃꯤꯟꯅꯕ ꯍꯥꯏꯕꯕꯁꯤ ꯁꯦ ꯋꯥ ꯉꯥꯡꯅ ꯃꯥ ꯏꯁꯩ ꯇꯥꯅꯤꯡꯕ ꯀꯩꯅꯣꯝꯃ ꯐꯥꯎꯗ꯭ꯔꯥ ꯑꯗꯨꯒꯤ ꯑꯗꯨꯝ ꯐꯣꯟ ꯑꯗꯨꯝ ꯋꯥꯔꯤ ꯁꯥꯟꯅꯕꯗꯣ ꯈꯔ ꯅꯨꯡꯉꯥꯏꯇꯦꯕ
ꯑ ꯑꯩꯈꯣꯏ ꯑꯩꯒꯤꯁꯨ ꯋꯥꯔꯤ ꯁꯥꯕ ꯃꯇꯝ ꯌꯅꯤꯡ ꯂꯩꯇꯌꯦ
ꯑꯗꯨꯗ
ꯍꯥꯏꯗꯤ ꯊꯕꯛ ꯃꯐꯝꯗ ꯂꯩꯕꯅꯤꯅ ꯃꯤ ꯃꯌꯥꯝ ꯑꯃ ꯂꯩꯔꯦ ꯑꯗꯨꯒ ꯑꯁꯤ ꯍꯧꯖꯤꯛ ꯋꯥꯁꯔꯨꯝꯗ ꯆꯉꯦ ꯋꯥꯁꯅ ꯆꯪꯉꯦ ꯋꯥꯔꯤ ꯁꯥꯟꯅ
ꯅꯨꯡꯁꯤꯃ ꯂꯩꯀꯣ ꯋꯥꯁꯔꯨꯝꯗ ꯆꯪꯉꯒ ꯋꯥꯔꯤ ꯁꯥꯟꯅꯕꯁꯦ
ꯔꯣꯝ ꯔꯣꯝꯗꯅ ꯅꯦꯠꯋꯥꯛ ꯐꯪꯗꯕꯅꯤꯅ ꯎꯄꯥꯏ ꯂꯩꯗꯕ
ꯑꯁ ꯁꯠꯅꯤꯡꯕ ꯑꯁ ꯅꯣꯏ ꯁꯥꯗꯕꯅꯤꯅ ꯅꯨꯡꯉꯥꯏꯔꯝꯅꯤ ꯑꯩꯈꯣꯏ ꯋꯥꯁꯔꯨꯝꯗꯒ ꯏꯔꯨꯕ ꯂꯣꯏꯔ ꯏꯔꯨꯕ ꯂꯣꯏꯔꯦꯀꯣ ꯏꯔꯨꯕ ꯂꯣꯏꯔꯒ ꯐꯤ ꯁꯨꯔꯒ ꯂꯩꯔꯗꯤ ꯍꯨꯃꯥꯡ ꯇꯥꯔꯅꯤ ꯐꯤ ꯁꯨꯗꯦ ꯑꯗꯨ ꯏꯔꯨꯕ ꯃꯇꯝꯗ ꯂꯣꯏꯅ ꯇꯣꯄꯤꯔꯒ ꯑꯗꯨꯝ ꯆꯠꯂꯦ ꯍꯥꯏꯕꯗꯤ ꯁꯨꯔꯒ ꯂꯩꯒꯗꯤ ꯍꯨꯃꯥꯡ ꯇꯥꯕꯅ ꯍꯥꯜꯂꯦꯕ
ꯕ꯭ꯂꯦꯡꯀꯦꯠ ꯏꯜꯂꯒ ꯑꯗꯨꯝ ꯇꯨꯝꯃꯦ ꯑꯩꯈꯣꯏꯗꯤ
ꯑꯁ ꯑꯩꯁꯨ ꯑꯗꯨꯒꯤ ꯕ꯭ꯂꯦꯡꯀꯦꯠ ꯏꯜꯂꯒ ꯇꯨꯝꯕꯗꯣ ꯌꯥꯝ ꯄꯥꯝꯃꯦ
ꯑꯗꯨꯗꯤ ꯐꯔꯦꯀꯣ ꯍꯌꯦꯡꯗ ꯀꯔꯤꯔ ꯑꯃꯨꯛ ꯇꯧꯅꯁꯦꯀꯣ ꯋꯥꯔꯤ ꯁꯥꯟꯅꯁꯦ ꯑꯥ ꯅꯪ ꯎꯝ ꯑꯥ ꯑꯥ ꯐꯔꯦ ꯐꯔꯦ